ꯍꯥꯏ ꯇꯥꯕ꯭ꯔꯣ ꯑꯥ ꯇꯥꯔꯦ ꯇꯥꯔꯦ ꯑꯩꯁꯨ
ꯅꯨꯡꯉꯥꯏꯔꯤꯕ꯭ꯔꯣ
ꯑꯦꯦ ꯀꯃꯥꯏ ꯀꯃꯥꯏ ꯄꯥꯜꯂꯤꯒꯦ ꯍꯟꯗꯛꯁꯤꯕꯣ
ꯁꯨꯝ ꯄꯪꯂꯩꯗ ꯂꯩꯅ ꯑꯗꯨꯃꯥꯏꯅ ꯂꯩꯔꯦ ꯍꯥꯏꯕ ꯇꯥꯔꯦ
ꯆ ꯃꯅꯥꯏꯅꯤꯕꯅꯤꯁꯦ
ꯎꯝ ꯆꯥꯛꯇꯤ ꯂꯧꯈꯠꯂꯕ꯭ꯔꯣ
ꯑꯩ ꯆꯥꯛ ꯆꯥꯗ꯭ꯌꯦ ꯅꯪꯗꯤ
ꯑꯁ ꯊꯦꯡꯉꯦꯌꯦ ꯑꯩꯗꯤ ꯆꯥꯠꯇꯣꯛꯑꯒ ꯐꯝꯃꯒ ꯂꯩꯔꯦ
ꯀꯩ ꯌꯦꯦꯟꯖꯥꯡ ꯅꯨꯡ ꯆꯥꯒꯦ
ꯎ ꯁꯤꯁꯦ ꯑꯂꯨꯒꯈꯥ ꯃꯦꯟ
ꯋꯥꯎ ꯑꯗꯨ ꯈꯛꯇꯔꯣ
ꯍꯥꯎꯕꯅꯤ ꯅꯠꯇꯦꯗ
ꯃꯊꯦꯜ ꯈꯔ ꯌꯥꯝꯅ ꯇꯧꯁꯤꯟꯕ ꯌꯥꯗ꯭ꯔꯣ
ꯃꯊꯦꯜ ꯌꯥꯝ ꯂꯥꯡꯅꯤꯉꯥꯏ ꯇꯜꯂꯦꯗ
ꯇꯥꯟꯒꯅꯣꯅꯤꯍꯦ ꯌꯥꯝ ꯌꯥꯝ ꯍꯥꯎꯕ ꯆꯥꯅꯤꯡꯉꯗꯤ ꯇꯟꯕ ꯌꯥꯗꯦꯀꯣ ꯎꯝ ꯑꯩꯗꯤ ꯍꯌꯦꯡ ꯃꯣꯔꯅꯤꯡꯅ ꯑꯩꯁꯨ ꯈꯥꯃꯦꯟꯒ ꯑꯂꯨꯒ ꯆꯥꯒꯅꯤ ꯍꯌꯦꯡ
ꯎꯝ ꯍꯥꯎꯕꯅꯦ ꯍꯟꯗꯛꯇꯤ ꯈꯥꯃꯦꯟꯁꯦ ꯍꯣꯡꯕ ꯏꯔꯥ ꯈꯪꯗꯦ ꯁꯥꯕꯩꯔꯥ ꯈꯪꯗꯦ ꯁꯤꯟꯇꯛ ꯇꯧꯔꯒ
ꯈꯥꯃꯦꯟꯁꯦ ꯑꯩꯗꯤ ꯀꯩꯅꯣ ꯍꯥꯏ
ꯅꯪ ꯍꯥꯏꯔꯣ
ꯈꯥꯃꯦꯟ ꯑꯁꯤꯟꯕꯗꯣ
ꯑꯥ
ꯑꯗꯣ ꯑꯩꯗꯤ ꯍꯦꯟꯖꯥꯡꯁꯨ ꯍꯥꯎꯋꯦ ꯑꯗꯨꯒ ꯀꯩꯅꯣꯁꯨ ꯑꯃꯦꯠꯄꯁꯨ ꯍꯥꯎꯋꯦ ꯍꯣꯏ ꯃꯦꯠꯇꯁꯨ ꯍꯥꯎꯋꯦ ꯍꯦꯔꯣꯝꯒ ꯉꯧꯕꯗꯨꯁꯨ ꯁꯨꯍꯋꯦ
ꯑꯗꯨ ꯃꯔꯛꯇ ꯑꯥꯂꯨꯒ ꯈꯔ ꯄꯤꯁ ꯆꯥꯎꯅ ꯀꯛꯑꯒ ꯌꯦꯟ ꯁꯥꯒ ꯊꯣꯡꯕꯗ
ꯍꯣꯏ ꯑꯗꯨ ꯑꯗꯨꯁꯨ ꯍꯥꯎꯣꯏ ꯑꯁ ꯍꯥꯎꯣꯏꯅꯦ ꯈꯝꯁꯤꯦꯁꯨ ꯎꯝ ꯑꯁ ꯆꯥꯅꯤꯡꯉꯤꯍꯦ ꯅꯣꯡꯃ ꯄꯥꯔꯇꯤ ꯆꯥꯎꯧꯁꯤꯔ ꯐꯅꯤꯁꯨ ꯎꯝ ꯅꯣꯏꯗ ꯇꯧꯁꯤꯔꯥ ꯑꯩꯈꯣꯏꯗ ꯇꯧꯁꯤꯔꯥ
ꯌꯥꯗꯦ ꯌꯥꯏ
ꯅꯣꯏꯗ ꯇꯧꯕꯅ ꯐꯔꯤꯗ ꯑꯩꯈꯣꯏꯗꯤ ꯑꯁ ꯌꯥꯝ ꯌꯥꯝ ꯂꯥꯞꯄꯦꯕ ꯑꯩꯣ ꯑꯩꯈꯣꯏꯗꯤ ꯕꯖꯥꯔꯗꯣ ꯑꯗꯨꯒꯤ ꯄꯣꯠꯆ ꯆꯩꯗꯣ ꯂꯩꯊꯣꯛ ꯂꯩꯁꯤꯟ ꯇꯧ
ꯌꯦꯟꯒ ꯀꯩꯅꯣꯗꯨꯁꯨ ꯀꯩꯅꯣ ꯍꯟꯗꯛ ꯁꯦꯝꯕ ꯆꯤꯡꯒꯨꯝꯗꯣ ꯑꯗꯨꯒꯁꯨ ꯍꯥꯎꯕꯅꯤꯅꯦ
ꯑꯁꯇꯪ ꯆꯥꯔꯕꯣ
ꯎꯝ ꯆꯥꯔꯦ ꯑꯁ ꯅꯪ ꯆꯥꯗ꯭ꯔꯤꯕ꯭ꯔꯣ ꯑꯁ ꯃꯍꯥꯎ ꯇꯥꯝꯃꯣ
ꯅꯣꯏ ꯅꯣꯏ ꯁꯦꯝꯕ꯭ꯔꯣ ꯅꯣꯏꯅ ꯆꯦ ꯑꯩꯈꯣꯏ ꯁꯦꯝꯕ꯭ꯔꯥ
ꯑꯁ ꯍꯥꯏꯥꯏꯇꯗ
ꯑꯣꯟꯂꯕ꯭ꯔꯣꯅꯪ
ꯂꯩꯌꯦ
ꯀꯌꯥ ꯀꯌꯥ ꯄꯤꯒꯦꯗꯣ
ꯈꯪꯗꯦ ꯑꯗꯨꯝ ꯌꯦꯟꯁꯥꯒ ꯆꯥꯕ ꯌꯥꯅꯕ ꯀꯣꯟꯅꯅꯕ ꯑꯗꯨꯝ ꯂꯩꯔꯒ ꯑꯗꯨꯝ ꯆ
ꯑꯣ ꯇꯥꯡꯕ꯭ꯔꯥ ꯍꯥꯏꯗꯤ
ꯌꯥꯝ ꯇꯥꯡꯕꯗꯤ ꯅꯠꯇꯦꯗ
ꯑꯣ ꯑꯗꯨꯝ ꯂꯩꯕ ꯉꯝꯕ ꯌꯥꯕꯀꯣ
ꯑꯁ ꯉꯝꯒꯅꯤꯗ ꯏꯂꯥꯏ ꯂꯥꯏꯅ
ꯊꯥꯏꯅꯗꯤ ꯀꯔꯤ ꯑꯁꯤ ꯆꯦꯡꯒꯨꯞꯒ ꯀꯔꯤ ꯌꯦꯟꯒ ꯊꯣꯡꯃꯤꯟꯅꯔꯒ ꯆꯥꯒꯅꯣ ꯀꯒꯥꯏꯝ ꯍꯥꯏꯅꯗꯥꯥꯏꯅꯦ ꯌꯥꯗꯦꯗ ꯍꯣꯏ ꯍꯣꯏ ꯌꯥꯎ ꯍꯥꯎ ꯂꯩꯔꯝꯃꯦ ꯆꯥ ꯀꯥꯟꯗ
ꯆꯥꯒꯅꯣ ꯍꯥꯏꯕꯗꯨꯗꯤꯀꯣ ꯀꯔꯤꯅꯣꯅꯦ ꯎꯝ
ꯍꯥꯎꯕꯒꯤꯀꯣ
ꯎꯝ ꯍꯥꯎ ꯍꯥꯎꯕꯅꯦ ꯑꯗꯨꯕꯨ ꯑꯗꯨꯗꯤ ꯆꯥꯕ ꯌꯥꯏ ꯑꯗꯣ ꯎꯝ ꯆꯦꯡꯒꯨꯝꯁꯦ ꯆꯥꯕ ꯌꯥꯗꯕꯁꯦ ꯎꯗ ꯍꯧꯕꯗꯣ ꯎꯗ ꯄꯥꯟ ꯆꯤꯡꯒꯨꯝꯗꯨꯗꯤ ꯑꯗꯨꯗꯤ ꯎꯝ ꯎꯗ ꯀꯩꯅꯣ ꯇꯧꯕꯈꯩꯒꯤ ꯆꯤꯡꯒꯨꯝꯗꯨꯗꯤꯀꯣ
ꯎꯝ
ꯄꯪꯆꯥ ꯆꯥꯃꯤꯟꯅꯕ ꯌꯥꯗꯕꯅꯤ
ꯎ
ꯑꯗꯨꯕꯨ ꯂꯩꯕꯥꯛ
ꯆꯥꯕ ꯌꯥꯕ ꯌꯥꯗꯕ ꯌꯥꯝ ꯂꯩꯌꯦꯅ
ꯎꯝ ꯁꯦꯝꯕꯒꯤꯗꯨꯗꯤ ꯑꯗꯨꯝ ꯆꯥꯕ ꯌꯥꯏꯗ ꯑꯁ ꯆꯥꯕ ꯌꯥꯗꯦ ꯍꯥꯏꯕ ꯄꯣꯠꯇꯣ ꯍꯦꯟꯅ ꯍꯥꯎꯈ꯭ꯔꯦ
ꯍꯣꯏ ꯃꯤꯅ ꯑꯁꯤꯒ ꯑꯁꯤꯒꯗꯤ ꯆꯥꯃꯤꯟꯅꯕ ꯌꯥꯗꯕꯅꯦ ꯈꯣꯠꯇꯕꯅꯦ ꯍꯥꯏꯕꯗꯣ ꯆꯔ ꯀꯥꯟꯗ ꯍꯦ ꯍꯦꯟꯅ ꯍꯥꯥꯎ ꯑꯣꯏ
ꯑꯗꯨꯅ ꯍꯦꯟꯅ ꯍꯥꯎꯔꯕꯅꯦ ꯃꯍꯥꯎꯁꯨ ꯌꯥꯝ ꯂꯩ
ꯅꯪꯗꯤ ꯅꯣꯏ ꯅꯁꯦ ꯑꯩꯈꯣꯏ ꯂꯥꯛꯑꯕꯣ
ꯑꯁ ꯉꯁꯥꯏꯗꯒꯤ ꯂꯥꯛꯏꯗ ꯃꯥꯗꯤ ꯇꯨꯝꯕ ꯇꯨꯝꯃꯝꯃꯅꯤ
ꯑꯁ ꯃꯪ ꯃꯪꯉꯝꯝꯕꯅꯤ ꯃꯥ
ꯉꯟꯅ ꯇꯨꯝꯃꯦ ꯃꯥꯗꯤ ꯉꯟꯅ ꯑꯃꯨꯛ ꯍꯧꯒꯠꯇꯣꯏꯅꯤꯅ
ꯍꯣꯏ ꯍꯣꯏ
ꯄꯨꯡ ꯃꯉꯥ ꯅꯪꯅꯕ ꯑꯃꯨꯛ ꯍꯧꯒꯠꯂꯒ ꯆꯠꯇꯣꯏꯅꯦꯕ
ꯑꯁꯚꯛꯇꯤ ꯇꯠꯂꯤꯀꯅ ꯆꯦꯁꯨ
ꯈꯪꯗ꯭ꯔꯦꯗ ꯑꯃꯨꯛ ꯍꯜꯂꯥꯎꯑꯒ ꯑꯃꯨꯛ ꯇꯨꯝ
ꯕꯣꯔ ꯌꯦꯡꯗꯣꯏꯔꯣ
ꯕꯣꯜ ꯑꯩ ꯌꯦꯡꯉꯔꯣꯏꯗ ꯑꯁ
ꯑꯁ ꯅꯪ ꯇꯨꯝꯈ꯭ꯔꯒꯦ ꯍꯥꯏꯕ꯭ꯔꯥ
ꯎꯝ ꯑꯁ ꯕꯣꯜ ꯉꯥꯏꯕ ꯉꯝꯃꯔꯣꯏꯗ ꯅꯪ ꯌꯦꯡꯒꯦꯔꯣ
ꯑꯩ ꯍꯣꯏ ꯍꯌꯦꯡ ꯍꯌꯦꯡꯒꯤ ꯌꯦꯡꯒꯅꯤ ꯄꯨꯡ ꯃꯔꯤꯒꯤꯗ ꯄꯣꯔꯇꯨꯒꯣꯜꯒꯤꯗ
ꯑꯣ ꯑꯁ ꯑꯩ ꯄꯨꯕꯗꯣ ꯇꯜꯂꯦꯗ ꯌꯦꯡꯉꯉꯥꯏ
ꯍꯥꯏꯗꯤ ꯍꯟꯗꯛꯅ ꯂꯣꯏꯔꯕꯅꯦꯕ ꯀꯣ ꯃꯣꯏꯒꯤꯗꯤ ꯍꯣꯏ ꯑꯗꯨꯒꯤ ꯌꯦꯡꯕ ꯐꯪꯉꯔꯣꯏꯕ ꯑꯗꯨꯒꯤ ꯌꯦꯡꯍꯧꯒꯦ ꯇꯧꯕꯗꯨꯩꯗ ꯃꯥꯒꯤ ꯐ꯭ꯔꯦꯟꯗꯤ ꯅꯠꯇꯦꯗ ꯑꯩꯁꯨ
ꯑꯁ ꯆꯪꯗ꯭ꯔꯦꯗ ꯑꯗꯨꯒꯨꯝꯕ ꯍꯧꯖꯤꯛ ꯌꯦꯡꯉꯉꯥꯏ
ꯊꯋꯥꯏ ꯌꯥꯝ ꯂꯩ ꯍꯥꯏꯌꯣ ꯑꯣ ꯈꯨꯟꯗ ꯆꯠꯅꯤꯡꯉꯥꯏꯗꯤ ꯂꯩꯇꯕ꯭ꯔꯣ
ꯂꯩꯥꯏꯇ ꯍꯅꯗꯤ
ꯎ
ꯅꯪ ꯂꯩꯕ꯭ꯔꯥ
ꯂꯩꯇꯦꯗ ꯑꯁ ꯑꯩꯗꯤ ꯈꯨꯟꯗ ꯆꯠꯅꯤꯡꯉꯁꯨ ꯇꯜꯂꯦꯗ ꯍꯥꯏꯗꯤ ꯑꯩꯈꯣꯏ ꯈꯨꯟꯗꯣ ꯄ ꯌꯥꯎꯗꯕꯒꯤ
ꯍꯣꯏ ꯑꯗꯨꯅꯦ ꯆꯠꯊꯣꯛ ꯆꯠꯁꯤꯟ ꯕꯦꯔꯥ ꯌꯥꯝ ꯑꯃꯨꯛ ꯍꯜꯂꯛꯄꯗ ꯑꯃꯨꯛ ꯍꯛ ꯑꯄꯕꯨꯗꯤ ꯑꯗꯨꯝ ꯑꯔꯩ ꯑꯔꯥꯏꯕꯗ ꯑꯗꯨꯝ ꯍꯜꯂꯅꯦ ꯑꯃꯨꯛ ꯌꯨꯝꯗꯒꯤ ꯆꯠꯊꯣꯛꯅꯤꯡꯉꯥꯏꯗꯨꯅꯤꯅꯦ
ꯍꯣꯏ ꯍꯣꯏ ꯐꯔꯛ ꯌꯥꯝ ꯇꯥꯏꯌꯦꯕꯀꯣ ꯑꯩꯈꯣꯏꯅ ꯆꯠꯅꯤꯡꯕ ꯅꯨꯃꯤꯠꯇ ꯍꯦꯛꯇ ꯆꯠꯄ ꯐꯪꯗꯦꯕ
ꯎꯝ ꯑꯩꯈꯣꯏꯒꯤ ꯘꯔꯤ ꯑꯩꯈꯣꯏ ꯏꯁꯥꯅ ꯊꯧꯖꯔꯒ ꯂꯩꯔꯒ ꯑꯗꯨꯝ ꯆꯠꯊꯣꯛ ꯆꯠꯁꯤꯟ ꯇꯧꯕ ꯌꯥꯔꯗꯤꯀꯣ ꯐꯠ ꯂꯥꯎꯅ ꯊꯧꯗꯔꯒ ꯐꯠ ꯂꯥꯎꯅ ꯑꯃꯨꯛ ꯍꯥꯏꯒꯠꯄ ꯌꯥꯕꯅꯦꯕ
ꯑꯗꯨꯒ ꯑꯗꯨ ꯇꯧꯅꯤꯉꯥꯏ ꯂꯩꯔꯗꯤ ꯌꯥꯝ ꯅꯨꯡꯉꯥꯏꯒꯅꯤ
ꯎꯝ
ꯑꯩꯈꯣꯏꯗꯤ ꯑꯗꯨ ꯅꯠꯇꯕꯅꯤꯅꯀꯣꯁꯥꯟꯅ ꯌꯧꯔꯝꯕꯗꯀꯥꯟꯗꯗꯤ ꯌꯥꯝ ꯅꯨꯡꯉꯥꯏꯔꯝꯕꯅꯤꯅꯀꯣ
ꯎꯝ ꯑꯁ ꯑꯗꯨ ꯑꯗꯨꯗꯒ ꯌꯧ ꯒꯥꯔꯤ ꯑꯗꯨꯗꯒ ꯑꯩꯈꯣꯏ ꯈꯨꯟꯗꯒ ꯌꯧꯔꯝꯃꯕ
ꯎꯝ
ꯁꯨꯃꯥꯏꯅ ꯌꯨꯝ ꯕꯔꯥ ꯂꯩꯕ ꯆꯠꯂꯤꯁꯦ ꯂꯩꯔꯣꯏ
ꯍꯣꯏ ꯂꯩꯔꯣꯏꯌꯦ
ꯈꯨꯟꯗ ꯑꯅꯝꯕꯅ ꯂꯩꯒꯅꯤ
ꯍꯣꯏ ꯑꯁ ꯑꯩꯈꯣꯏ ꯑꯩꯈꯣꯏ ꯑ ꯁꯁꯨꯃꯥꯏꯅ ꯂꯩꯔꯛꯄ ꯅꯠꯇꯦꯗ ꯊꯥꯏꯅ ꯑꯗꯨꯝ ꯆꯠꯂꯤꯗꯨꯅꯤ ꯈꯨꯟꯗꯒꯤ ꯑꯗꯨꯝ ꯑꯩꯈꯣꯏ ꯁ꯭ꯀꯨꯜ ꯆꯠꯂꯤꯗꯅ ꯀꯣ ꯍꯟꯗꯛꯇꯤ ꯌꯦꯡꯉꯣ ꯀꯗꯥꯏꯗ ꯍꯥꯏꯗꯤ ꯍꯣꯏ ꯍꯥꯏꯗꯤ
ꯂꯥꯞꯅ ꯆꯜꯂꯒ ꯑꯃꯨꯛ ꯌꯨꯝ ꯍꯜꯂꯛꯄꯗ ꯒꯥꯔꯤ ꯂꯩꯇꯕꯒꯤ ꯈꯣꯡꯅ ꯀꯥꯎꯕ ꯑꯗꯣ ꯑꯗꯨꯗꯤ ꯑꯁ ꯌꯥꯝ ꯋꯥꯈ꯭ꯔꯅꯤ
ꯑꯁꯥ ꯀꯂꯥ ꯑꯃꯅꯦ ꯑꯗꯨ ꯃꯔ
ꯍꯣꯏ ꯑꯁꯤꯅ ꯃꯔꯔꯣꯏꯗ ꯒꯥꯔꯤ ꯈꯨꯟ ꯌꯧꯔꯤꯀꯥꯟꯗꯐꯥꯎ ꯑꯩꯈꯣꯏ ꯌꯥꯝ ꯋꯥꯔꯛꯄꯅꯦꯍꯦ
ꯎꯝ
ꯑꯗꯨꯗ ꯑꯃꯨꯛ ꯍꯥꯏꯗꯤ ꯑꯩꯈꯣꯏꯗꯤ ꯁꯥꯇ꯭ꯔ ꯑꯅꯤꯅ ꯏ ꯌꯥꯝꯗꯕꯅꯤꯅ ꯗꯇꯣꯁꯤꯡꯗꯣ ꯑꯃꯨꯛ ꯑꯩꯈꯣꯏ ꯄꯨꯅꯤꯡꯉ ꯑꯣꯏꯕ
ꯑꯣ ꯑꯗꯨ ꯍꯥꯟꯅꯗꯤ ꯍꯥꯟꯅ ꯑꯣꯇꯣ ꯑꯩꯈꯣꯏꯒꯤ ꯂꯩꯇ꯭ꯔꯤꯀꯥꯟꯗ ꯑꯃꯒꯤ ꯐꯝꯅꯤꯕ ꯀꯥꯟꯗ ꯑꯁ ꯃꯊꯛ ꯌꯧꯒꯦꯔꯣ ꯍꯪꯕꯗꯣ ꯌꯧꯗ꯭ꯔꯗꯤ ꯇꯣꯡꯉꯣꯏ ꯀꯥꯟꯅ
ꯑꯁ ꯑꯩꯈꯣꯏꯗꯤꯛꯇꯣ ꯑꯣꯛꯇꯣꯒꯤ ꯗ꯭ꯔꯥꯏꯚꯔꯁꯤꯡꯒ ꯌꯥꯝ ꯈꯟꯅꯔ
ꯑꯁ ꯑꯩꯁꯨ ꯌꯥꯝ ꯈꯠꯅꯔꯛꯑꯦ ꯏꯊꯟꯗ ꯑꯗꯨꯁꯨ
ꯑꯩꯁꯨ ꯅꯣꯡ ꯐꯣꯗꯣꯗꯤ ꯏꯊꯟꯗ ꯑꯁ ꯏꯊꯟꯗ ꯈꯟꯅꯕ ꯐꯪꯕꯁꯨ ꯌꯥꯎꯏꯤꯍꯦ ꯑꯗꯣ ꯗ꯭ꯔꯥꯏꯚꯔꯁꯤꯡꯗꯨꯁꯨ ꯈꯔ ꯈꯔ ꯌꯥꯝ
ꯎꯝ ꯌꯥꯝ ꯐꯕꯁꯨ ꯌꯥꯎꯋꯦ ꯑꯣ ꯑꯗ ꯑꯁ ꯎꯝ ꯃꯤ ꯚꯔꯥꯒꯤ ꯑꯃꯨꯛ ꯈꯟꯒꯗ꯭ꯔꯥ ꯇꯨꯏꯁꯟ ꯐꯤꯒꯤ ꯑꯃꯨꯛ ꯈꯟꯒ꯭ꯔꯥ ꯑꯗꯨꯃꯥꯏꯅ ꯍꯥꯏꯕꯒꯤꯀꯣ ꯃꯤ ꯈꯔꯗ ꯑꯗꯨꯝ ꯍꯥꯏꯔꯛꯑꯦꯕ ꯌꯥꯝ ꯐꯕꯁꯨ ꯂꯩꯌꯦ ꯑꯗꯨꯩ ꯌꯥꯝ ꯑꯁ ꯌꯥꯝ ꯑꯝ ꯐꯠꯇꯠꯕꯁꯨ ꯂ ꯂꯩꯌꯦ ꯄꯨꯅꯤꯡꯗꯕꯁꯤꯡꯗꯣ ꯑ ꯁꯥꯇ꯭ꯔꯥꯅꯤꯅ ꯎꯝ ꯃꯅꯤꯡꯗ ꯇꯣꯡꯉꯣꯀ ꯍꯥꯏꯖꯤꯜꯂꯛꯄꯗꯣ
ꯑꯩ ꯌꯥꯝ ꯍꯥꯏꯌꯦ ꯑꯗꯣ ꯑꯁ ꯌꯥꯝ ꯅꯣꯡꯅꯤꯡꯉꯉꯣ ꯑꯩꯈꯣꯏ ꯁꯥꯇ꯭ꯔ ꯑꯩꯈꯣꯏ ꯑꯗꯨꯃꯥꯏꯅ ꯇꯧꯔꯤꯉꯩꯗ ꯑꯩꯈꯣꯏꯁꯨ ꯅꯣꯏꯁꯨ ꯅꯆꯥꯁꯤꯡ ꯁꯨꯃꯥꯏꯅ ꯆꯠꯄꯒꯤ ꯂꯩꯇꯕ꯭ꯔꯣ ꯀꯥꯏꯅ
ꯑꯗꯤ ꯂꯏꯕꯅꯤ ꯃꯁꯨ
ꯑꯁ ꯅꯣꯡ ꯃꯔꯛ ꯃꯔꯛꯇꯗꯤꯀꯣ ꯑꯗꯨꯝ ꯃꯈꯥꯗ ꯊꯥꯗꯕꯤꯕꯁꯨ ꯂꯩꯌꯦꯦꯗ ꯋꯥꯅ ꯑꯗꯨꯝ ꯈꯒꯣꯅ ꯂꯥꯛꯄꯁꯨ ꯌꯥꯎꯋꯤ
ꯑꯗꯨꯃꯥꯏꯅꯀꯥ ꯇꯧꯔꯗꯤꯀꯣ ꯚꯔꯥ ꯄꯤꯔꯣꯏ ꯀ ꯇꯧꯔꯣꯏ ꯑꯗꯨ ꯅꯈꯣꯏꯁꯨ
ꯑꯗꯨꯒ ꯚꯔꯥꯁꯦ ꯑꯣ ꯋꯥ ꯂꯩ ꯈꯔ ꯍꯥꯞꯄꯣꯒ ꯍꯥꯏꯔꯒꯗꯤ ꯃ
ꯑ ꯃꯣꯏꯁꯨ ꯐꯥꯇꯤ ꯐꯇꯦ ꯀꯣ ꯌꯥꯎꯗꯤ ꯌꯥꯎꯅꯤꯡꯗꯕ ꯑꯗꯨꯒ ꯕꯔꯥꯗꯤ ꯆꯞ ꯆꯥꯅꯁꯨ ꯂꯧꯅꯤꯡꯉꯤ ꯎ ꯍꯧꯖꯤꯛ ꯍꯟꯗ ꯍꯟꯗꯛꯇꯤ ꯁꯥꯇ꯭ꯔꯁꯨ ꯌꯥꯝ ꯄꯨꯕ ꯐꯪꯉꯝꯃꯔꯣꯏꯌꯦ ꯃꯣꯏꯁꯨ
ꯎꯝ ꯑꯅꯝꯕꯅ ꯀꯩꯅꯣꯗ ꯂꯩꯔꯦꯕ ꯍꯟꯗꯛꯇꯤ ꯃꯣꯏꯁꯦ ꯁꯥꯇ꯭ꯔ ꯑꯣꯏꯔꯁꯨ ꯄꯨꯅꯤꯡꯕ ꯉꯥꯛꯇꯅꯦꯅꯦ ꯍꯧꯖꯤꯛꯇꯤ ꯂꯣꯏ ꯄꯨꯅꯤꯡꯈ꯭ꯔꯕꯅꯦ ꯎꯝ
ꯄ ꯌꯥꯝꯅ ꯈꯥꯏꯗ꯭ꯔꯕ ꯃꯥꯜꯂꯦ ꯑꯗꯨꯕꯨꯅꯦ ꯃꯅꯤꯡꯒꯤ ꯇꯣꯡꯗꯤ ꯇꯣꯡꯍꯟꯕ ꯃꯥꯜꯂꯦꯍꯦ
ꯑꯗꯨꯝ ꯀꯩꯅꯣ ꯇꯧꯔꯁꯨ ꯃꯤ ꯀꯩꯅꯣ ꯑꯗꯨꯝ ꯂꯥꯛꯑꯗꯤ ꯅꯪ ꯃꯅꯤꯡ ꯐꯝꯃꯣ ꯑꯗꯨꯝ ꯍꯥꯏꯔꯛꯀꯅꯤꯗ
ꯍꯣꯏ ꯁꯥꯇꯔꯥꯒꯤ ꯀꯣ ꯐꯤꯔꯣꯜꯗ ꯎꯔꯗꯤꯀꯣ ꯕꯦꯃꯥ ꯅꯪꯕ ꯐꯝꯃꯣ ꯂꯥꯛꯑꯣ ꯅꯣꯏꯗꯤ ꯕꯔꯥ ꯈꯔ ꯍꯣꯡꯕꯅꯤꯅ ꯀ ꯍꯥꯏꯕꯅꯤ
ꯑꯗꯨ ꯎꯄꯥꯏ ꯂꯩꯇꯕꯅ ꯑꯗꯨꯝ ꯀꯨꯝꯊꯔꯒ ꯃꯅꯤꯡꯗ
ꯍꯣꯏ ꯏꯃꯥꯟꯅꯕꯤ ꯏꯕꯥꯅꯤꯗꯣ ꯀꯣꯂꯦꯖ ꯗ꯭ꯔꯦꯁꯇ ꯊꯣꯛꯂꯛꯄꯅꯦ ꯋꯥ ꯌꯨꯝ ꯆꯥꯅꯤꯡꯉꯥꯏ ꯃꯥꯗꯤꯅꯦ ꯃꯥꯗꯤ ꯈꯪꯕ ꯃꯥꯜꯂꯦꯕꯀꯣ ꯍꯦꯛ ꯍꯦꯛ ꯆꯠꯄ ꯃꯥꯜꯂꯦ ꯑꯩꯗꯤ ꯈꯪꯗꯕ ꯑꯁ ꯑꯁꯃꯥꯏ ꯍꯦꯛ ꯍꯦꯛ ꯍꯥꯏꯕꯅꯦ ꯑꯩꯗꯤ ꯃꯅꯤꯡ ꯇꯣꯡꯈ꯭ꯔꯦ ꯒꯦ ꯍꯥꯏꯗ꯭ꯔꯤꯉꯩꯗ ꯍꯥꯏꯔꯒ ꯃꯅꯤꯡ ꯇꯣꯡꯈꯤꯕ ꯋꯥꯅꯦ ꯃꯥꯗꯣ ꯎ ꯑꯩꯗꯤ ꯑꯁ ꯑꯩ ꯌꯥꯝ ꯋꯥ ꯑꯩ ꯑꯩꯉꯝꯃꯣꯏ ꯍꯥꯏꯔꯒ ꯃꯃꯥꯡꯗ
ꯑꯗꯨ ꯑꯩꯈꯣꯏꯅ ꯑꯃꯨꯛ ꯃꯃꯥꯡꯗ ꯐꯝꯃꯀꯥꯟꯗꯗꯤ ꯌꯨꯅꯤꯐꯣꯝ ꯁꯦꯠꯇ꯭ꯔꯤꯀꯥꯟꯗꯗꯤ ꯑꯃꯨꯛ ꯆꯥꯎꯊꯣꯛꯑꯒꯀꯣ ꯃꯃꯥꯡ ꯅꯠꯇ꯭ꯔꯦꯗꯤ ꯆꯠꯂꯣꯏꯗ ꯆꯟꯗ꯭ꯔꯦ ꯍꯥꯏꯅ ꯑꯃꯗ ꯂꯥꯛꯑꯒꯦ ꯃꯊꯪꯒꯤꯗ ꯑꯦ
ꯑꯦ ꯌꯥꯝ ꯀꯨꯏ ꯀꯨꯏꯅ ꯉꯥꯏꯌꯦ ꯑꯣꯛꯇꯣꯁꯨ ꯋꯥꯏꯑ ꯌꯥꯝꯅ
ꯍꯦꯛ
ꯍꯣꯏ꯫
ꯑꯁ ꯑꯩꯅ ꯎꯝ ꯍꯥꯟꯅ ꯆꯠꯄ ꯍꯧꯕ ꯃꯇꯝꯗ ꯑꯁ ꯌꯥꯝ ꯉꯟꯅ ꯊꯣꯛꯑꯁꯨ ꯌꯥꯝ ꯀꯨꯏ ꯀꯨꯏꯅ ꯉꯥꯏꯕꯅꯦ ꯒꯥꯔꯤꯗꯣ ꯑꯗꯣ ꯗ꯭ꯔꯥꯏꯚꯔ ꯈꯔ ꯐꯠꯇꯕꯁꯤꯡꯁꯤꯗꯤ ꯉꯟꯅ ꯆꯠꯅꯤꯡꯉꯗꯤ ꯉꯟꯅ ꯊꯣꯛꯂꯛꯄ ꯌꯥꯗ꯭ꯔꯣ ꯑꯃꯨꯛ ꯍꯥꯏꯔꯛꯀꯅꯤ
ꯍꯣꯏꯅꯦ ꯑꯁ ꯑꯩꯈꯣꯏ ꯑꯁ ꯈꯨꯟꯗꯒꯤ ꯆꯠꯂꯤꯉꯩꯗ ꯌꯥꯝ ꯋꯥꯕ ꯑꯗꯨꯅ ꯍꯦ ꯉꯟꯅꯁꯨ ꯊꯣꯛꯂꯛꯄ ꯊꯦꯡꯅꯁꯨ ꯍꯟꯕ ꯐꯪꯕ ꯊꯦꯡꯉꯁꯨ ꯌꯨꯝ ꯌꯥꯎꯕ ꯅꯤꯡꯁꯤꯡꯉꯒ ꯃꯇꯝꯗꯣ ꯅꯨꯡꯁꯨ ꯅꯨꯡꯁꯤꯌꯦ ꯁꯥꯎꯁꯨ ꯁꯥꯎꯅꯤꯡꯉꯤ ꯑꯗꯣ ꯊꯥꯏꯅꯒꯤ ꯗ꯭ꯔꯥꯏꯚꯔꯁꯤꯡꯁꯦ ꯃꯌꯥꯝꯗꯤ ꯎꯗꯤ ꯎꯈꯤꯗ꯭ꯔꯦ ꯑꯃ ꯑꯅꯤꯗꯤ ꯎꯑꯕ ꯀꯣ ꯑꯃ ꯋꯥꯡ ꯆꯥꯎꯔꯒꯀꯣ ꯑꯃꯗꯤ ꯑꯥ ꯌꯥꯝ ꯐꯥꯕꯅꯦ
ꯑꯁ ꯌꯥꯝ ꯐꯕꯁꯨ ꯊꯦꯡꯅꯩ ꯐꯠꯇꯕꯁꯨ ꯊꯦꯡꯅꯏꯌꯦꯗꯤ
ꯍꯣꯏ ꯌꯥꯝ ꯐꯕꯁꯨ ꯌꯥꯝ ꯌꯥꯎꯕꯅꯤꯗ ꯑꯗꯨꯕꯨ ꯑꯌꯥꯝꯕꯅꯗꯤ ꯐꯠꯇ ꯇꯦꯀꯣ
ꯄꯨꯅꯤꯡꯗꯕꯅ ꯑꯗꯨꯝ ꯌꯥꯝꯃꯦꯕ
ꯑꯌꯥꯝꯕꯅꯗꯤ ꯐꯠꯇꯕꯅꯤꯍꯦ
ꯐꯠꯇ ꯍꯣꯏ ꯑꯥꯎ
ꯎꯝ ꯎꯝ
ꯑꯁ ꯍꯧꯖꯤꯛꯁꯦ
ꯎꯝ
ꯁꯤꯡꯖꯨ ꯑꯃꯒꯀꯣ ꯐꯝꯃꯤꯟꯅꯔꯒ ꯁꯤꯡꯖꯨ ꯁꯦꯝꯃꯒ ꯆꯥꯔꯗꯤ ꯑꯁ ꯍꯥꯎꯔꯗꯤꯍꯦ
ꯍꯣꯏꯅꯦ ꯕꯣꯜꯗ ꯌꯦꯡꯉꯒ
ꯍꯣꯏ ꯃꯤ ꯃꯌꯥꯝ ꯏꯃꯥꯟꯅꯕꯤ ꯃꯌꯥꯝꯒ ꯐꯝꯃꯤꯟꯅꯔꯒ ꯄꯨꯜꯂꯒꯀꯣ ꯀꯩ ꯀꯩꯅꯣ ꯁꯦꯝꯃꯒ ꯍꯧꯔꯒ ꯉꯥꯏꯔꯒ ꯆꯥꯕꯗꯣ ꯑꯁ ꯅꯨꯡꯉꯥꯏꯕꯅꯤꯅꯦ ꯌꯥꯝ ꯂꯥꯡꯂꯒ ꯑꯁ
ꯎꯝ
ꯑꯩꯈꯣꯏꯁꯨꯀꯣ ꯑꯁ ꯀꯩꯅꯣꯅꯦ ꯅꯣꯡ ꯐꯥꯗꯣꯛꯗꯤ ꯄꯩꯁꯥ ꯈꯥꯏꯅꯔꯒ ꯌꯦꯔꯨꯝꯒꯨꯝꯕ ꯁꯦꯠ ꯑꯃ ꯂꯧꯔꯒ